꯫ ꯫ ꯅꯣꯛꯅꯤꯡꯉꯦꯌꯥꯝꯅ꯫ ꯫ ꯫ ꯑꯥ ꯍꯥꯍꯥ ꯍꯥꯍꯥ ꯀꯩꯅꯣꯍꯦ ꯉꯧꯔ ꯃꯥꯜꯂꯦꯅꯦ ꯫ ꯆꯥꯟꯁ ꯂꯩꯔꯦꯅꯦ꯫ ꯫ ꯫ ꯫ ꯑꯩꯁꯨ ꯆꯥꯟꯁ ꯂꯧꯁꯥꯜꯂꯛꯀꯅꯤ꯫ ꯆꯥꯛ ꯊꯣꯏꯕꯒꯤ ꯆꯥꯛꯁꯤ ꯊꯣꯡꯉꯦ ꯌꯦꯟꯁꯦ ꯃꯇꯨꯝ ꯌꯥꯝꯗ꯭ꯔꯦ ꯑꯗꯨꯒꯤ ꯑꯂꯨ ꯈꯔ ꯍꯥꯞꯆꯤꯜꯂꯦ ꯌꯦꯔꯨꯝ ꯑꯍꯨꯝ ꯍꯥꯞꯆꯤꯜꯂꯦ ꯑꯗꯨꯒ ꯊꯣꯡꯗꯣꯛꯄꯤꯔꯦ꯫ ꯍꯥꯎꯒꯗ꯭ꯔꯥ ꯍꯥꯎꯔꯣꯏꯗ꯭ꯔꯥ ꯈꯪꯗꯔꯦꯍꯦ꯫ ꯍꯥꯎꯇ꯭ꯔꯒꯅ ꯇꯣꯛꯑꯦ ꯍꯥꯎꯅꯕ ꯑꯗꯨꯝ ꯆꯥꯔꯦ ꯁꯤꯅꯤ ꯫ ꯊꯤ ꯐꯥꯏꯔ ꯑꯩ ꯋꯥ ꯂꯣꯠꯂꯦꯗꯤ ꯀꯩꯅꯦ꯫ ꯫ ꯍꯥ꯫ ꯫ ꯫ ꯫ ꯫ ꯅꯪꯗꯤ ꯌꯦꯔꯨ꯫ ꯆꯥꯔꯣꯏꯗꯕ꯭ꯔꯣ꯫ ꯌꯥꯎꯔꯝꯗꯔ꯭ꯤꯁꯤ ꯅꯪ ꯁꯔꯨꯛ꯫ ꯑꯦ ꯅꯪꯒꯤ ꯌꯦꯔꯨꯝ ꯁꯔꯨꯛ ꯌꯥꯎꯗ꯭ꯔꯦ ꯀꯔꯝ ꯇꯧꯒꯅꯤ ꯑꯣꯛ ꯐꯗꯣꯛ ꯆꯥꯔ ꯈꯥꯡꯕ ꯇꯥꯔꯦꯗꯣ꯫ ꯅꯨꯡꯉꯥꯏ ꯇꯦꯗ ꯅꯪ ꯅꯁꯥꯁꯨ ꯅꯨꯡꯉꯥꯏꯇꯦ ꯍꯥꯏꯔꯝꯅꯤꯅ ꯆꯥꯎꯔꯅꯨ꯫ ꯀꯔꯤꯅꯣꯍꯦ꯫ ꯎꯝ ꯇꯥꯡꯇ꯭ꯔꯣ꯫ ꯫ ꯫ ꯅꯪ ꯅꯁꯥ ꯅꯨꯡꯉꯥꯏꯇꯦꯗꯅꯦ ꯆꯥꯎꯔꯅꯨ꯫ ꯑꯂꯨꯁꯤ ꯆꯥꯔ ꯇꯣꯛꯑꯣ ꯈꯣꯛ ꯈꯣꯛ ꯇꯩꯔꯤ ꯌꯦꯔꯨꯝꯅꯦ ꯀꯩꯅꯣ ꯃꯤꯆꯪ ꯃꯤꯈꯥꯏ ꯅꯥꯏꯔꯦ ꯈꯔꯗꯄꯤ ꯈꯔ ꯆꯥꯎꯊꯧꯁꯦ ꯎ ꯑꯣꯅ ꯁꯠ ꯁꯠ ꯀꯅꯣ ꯁ ꯁꯠ ꯁ ꯑ
ꯀꯔꯤꯅꯣ ꯃꯥ ꯗꯣꯠ ꯗꯣꯠ ꯇꯧ ꯂꯩꯔꯝꯃꯤꯁꯤ
ꯑꯣꯀꯦ ꯋꯥ
ꯁꯦꯡꯅ ꯇꯥꯔꯕꯣ
ꯆꯥꯛ ꯇꯥꯌꯦꯃꯤ ꯉꯁꯥꯏ ꯇꯥꯌꯦꯃꯤ ꯅꯪ ꯇꯥꯗ꯭ꯔꯒ
ꯑꯩꯅ ꯇꯥꯕꯗꯨ ꯃꯔꯨ ꯅꯠꯇꯦ ꯅꯪꯅ ꯂꯣꯟꯕꯗꯨ ꯃꯔꯨꯅꯦ
ꯑꯩꯅ ꯂꯣꯜꯂꯤꯁꯤ ꯉꯁꯥꯏꯗꯒꯤ ꯂꯣꯜꯂꯤꯅꯤ ꯑꯩ ꯈꯧꯅꯥꯎ ꯀꯪꯉꯛꯗꯧꯔꯦ ꯁꯤ ꯅꯒꯤ ꯄꯨꯔꯛ
ꯀꯔꯤ ꯀꯔꯤ ꯂꯣꯟꯈ꯭ꯔꯣꯕ
ꯎ꯭ꯔꯦ ꯌꯦ ꯀꯥꯕ ꯂ ꯇꯔ ꯅꯣꯟ
ꯀꯌꯥ ꯂꯩꯕꯅꯣ ꯃꯤꯅꯠ ꯇꯔꯥ ꯇꯔꯥ ꯇꯔꯥ ꯃꯉꯥꯃꯨ ꯁꯥ
ꯇꯔꯥ ꯇꯔꯥ ꯇꯔꯥ ꯃꯉꯥ ꯑꯣꯍꯣ ꯅꯪ ꯎꯝ ꯆꯥꯥꯁ ꯇꯧ ꯅꯪ ꯅꯍꯥꯟ ꯋꯥꯔꯤ ꯑꯃ ꯂꯩꯅꯦ ꯍꯥꯏ ꯂꯩꯔꯣ
ꯌꯥꯗꯦ ꯁꯤꯗ ꯃꯤꯒꯤ
ꯏꯁ ꯏ ꯀꯔꯤ ꯍꯥꯏ ꯍꯥꯏ ꯦ ꯀꯩꯝ ꯀꯥꯏꯗꯦ ꯅꯪ ꯀꯔꯤ ꯃꯔꯤ ꯅꯉꯣꯏ ꯅꯉꯣꯏ ꯂꯥꯎꯊꯥꯎꯔꯛꯀꯗ꯭ꯔꯣ
ꯀꯦꯔꯦ ꯇꯧꯒꯦꯔꯥ
ꯑ ꯌꯥꯥꯏ
ꯋꯥꯔꯤ ꯑꯃꯇ ꯅꯠꯇꯦ ꯋꯥꯔꯤ ꯌꯥꯝꯈ꯭ꯔꯖꯥꯠꯅꯤ ꯑꯗꯨꯅꯅꯦ ꯍꯟꯗꯛꯇꯤ ꯁꯦꯡꯅ ꯇꯥꯔꯕꯣ
ꯇꯥꯏꯌꯦꯕ ꯑꯗꯨ ꯑꯗꯨ ꯏ ꯋꯥꯔꯤ ꯌꯦꯟ ꯆꯥꯅꯤꯡꯉꯦ
ꯃꯣꯏꯁ ꯌꯥꯝꯃꯦ ꯑꯗꯨ ꯃꯤꯁꯑꯟꯗꯔꯁꯇꯦꯟ ꯇꯤꯟ ꯂꯩꯅꯕ ꯃꯣꯏ ꯃꯁꯦꯟ ꯑꯗꯨꯗꯒꯤ ꯁꯨꯝ ꯃꯟꯊꯪ ꯃꯊꯪ ꯃꯊꯪ ꯑꯗꯒꯤ
ꯐꯠꯅꯗꯕꯁꯦ ꯍꯥꯏꯕꯅꯦ
ꯑꯩꯅ ꯁꯤꯖꯤꯟꯅꯈꯤꯕ ꯄꯣꯠꯇꯨ ꯑꯗꯨꯝ ꯅꯤꯡꯁꯤꯡꯉꯛꯄ ꯍꯥꯏꯇꯥꯔꯦ ꯃꯣꯏꯅ ꯂꯣꯏꯈ꯭ꯔꯕ ꯄꯣꯠꯇꯨ ꯄꯨꯊꯣꯔꯛꯄ
ꯑꯗꯨꯗꯤ ꯄꯣꯠꯇꯨꯗ ꯌꯥꯝ ꯊꯤꯅꯥ ꯅꯨꯡꯉꯥꯏ ꯆꯗ꯭ꯔꯦꯕ ꯂꯥꯁꯇꯥ ꯅꯪꯉꯣꯟꯗꯒ ꯊꯥꯔꯛꯄꯗꯣ ꯁꯧꯗꯅ
ꯏꯄꯥꯅ ꯁꯣꯏꯕ ꯁꯣꯏꯔꯤꯁꯤꯅ ꯏꯃꯥꯅ ꯁꯣꯏꯕ ꯃꯁꯨ ꯁꯣꯏ ꯏꯇ ꯑꯩꯁꯦ ꯁꯣꯏ ꯅꯣꯏ ꯁꯣꯏꯗ ꯁꯣꯏꯕ ꯋꯥꯗꯤ ꯑꯗ
ꯑꯃꯅ ꯑꯃꯅ ꯀꯟꯐ꯭ꯂꯤꯛ ꯂꯩꯔꯒꯁꯨ ꯑꯃꯅ ꯑꯃꯅ ꯀꯝꯄ꯭ꯔꯣꯃꯥꯏꯁ ꯇꯧꯅꯒꯗꯕꯗꯣ ꯑꯝꯇ ꯇꯧꯅꯗ꯭ꯔꯦꯕ ꯄꯣꯠꯁꯤ ꯏꯀꯣ ꯐꯥꯏꯠ ꯂꯣꯝꯗ ꯑꯣꯏꯅ ꯆꯠꯈ꯭ꯔꯦꯕ ꯋꯥꯔꯤ ꯑꯁꯤ ꯃꯅꯤꯄꯨꯔꯤ ꯉꯥꯛꯇ ꯁꯤꯖꯤꯟꯅꯧ ꯍꯥꯏꯕꯅꯦ ꯑꯗꯨ ꯁꯤꯖꯤꯟꯅꯒꯗꯕꯅꯤ ꯅ ꯄꯜꯒꯤ ꯊꯥꯛꯇ ꯂꯣꯏꯅ ꯆꯠꯅꯈ꯭ꯔꯦ ꯑꯗꯨꯅ
ꯁꯝꯖꯥꯏꯅꯕꯕꯁꯤꯅ ꯑꯌꯥꯝꯕꯅ ꯁꯝꯖꯥꯏꯈ꯭ꯔꯦ ꯁꯝꯖꯥꯏꯕꯕꯨꯗꯤ
ꯁꯪꯖꯗ ꯁꯪꯖꯥꯏꯗꯅ ꯅꯪ ꯁꯪꯖꯥꯏꯗ ꯅꯣꯡꯃ ꯁꯣꯏꯗ ꯁꯪꯖꯥꯏꯕ ꯄꯣꯠ
ꯁꯝꯖꯥꯏꯕꯁꯤ ꯃꯈꯜ ꯃꯈꯜ ꯌꯥꯝꯃꯦ ꯑꯗꯨꯕꯨ ꯌꯥꯔꯦ ꯑꯗꯣ ꯑꯩꯅ ꯑꯗꯨ ꯑꯣꯏꯕ ꯑꯗꯥ ꯇꯧꯕ ꯑꯩꯈꯣꯏꯗꯤ ꯍꯧꯖꯤꯛ ꯀꯔꯤ ꯄ ꯑꯩꯒꯤ ꯑꯣꯏꯅ ꯍꯥꯏꯗꯤ ꯀꯔꯤꯅꯤ ꯃꯅꯤꯄꯨꯔꯤꯗ ꯀꯝꯄ꯭ꯔꯣꯃꯥꯏꯁꯤ ꯀꯔꯤ ꯍꯥꯏꯅꯤ ꯑꯩꯒꯤ ꯏꯟꯗꯤꯌꯥ ꯁꯤꯟꯅꯕ ꯑꯃ ꯑꯃ ꯁꯥꯟꯇꯤꯗ ꯂꯩꯍꯟꯕ ꯍꯧꯖꯤꯛꯀꯤ ꯑꯣꯏꯅ ꯃꯔꯝꯗꯤ ꯑꯩꯁꯨ
ꯍ
ꯁꯥꯎꯅꯤꯡꯕꯗꯤ ꯃꯌꯥꯝ ꯌꯥꯎꯋꯤ ꯌꯥꯎꯔꯒꯁꯨ ꯑꯩ ꯀꯔꯤꯝꯇ ꯑꯣꯏꯗ꯭ꯔꯤꯕꯅꯤꯅ ꯅ ꯇꯨꯝꯃꯤꯟꯅ ꯂꯩꯕ
ꯑꯗꯨ ꯏ
ꯅꯪꯒꯤꯗꯨꯁꯨ ꯇꯥꯈꯤꯗ꯭ꯔꯦ ꯉꯁꯥꯏꯅ ꯇꯥꯔꯝꯃꯦ ꯑꯗꯨꯒ ꯍꯧꯖꯤꯛ ꯇꯥꯔꯛꯑꯦ
ꯂꯅꯥ ꯁꯅꯤꯕꯤ ꯌꯥꯕꯤꯌꯦ
ꯀꯥꯏꯗꯤ ꯂꯩꯕ ꯌꯥꯇꯤꯌꯦ
ꯐꯣꯟ ꯅꯛꯅ ꯄꯥꯏꯔꯗꯤ ꯂꯥꯞꯅ ꯄꯥꯏꯔꯗꯤ ꯌꯥꯗꯦ
ꯌꯥꯅꯤ ꯅꯪꯗꯤ ꯀꯩꯗꯧꯕꯩ ꯐꯣꯟꯗꯤ ꯂꯥꯞꯅ ꯊꯝꯃꯤꯕ ꯅꯁ
ꯍꯥꯞꯄꯨꯗꯅ
ꯍꯥꯄꯦꯍꯦ ꯍꯥꯄꯒꯅꯤ ꯍꯥꯁꯤ
ꯑꯣ ꯑꯗꯨ꯭ꯋꯥꯏꯗ ꯀꯗꯥꯥꯏꯗꯅꯣ
ꯐꯝ ꯌꯥꯎꯔꯤ ꯄꯣꯀꯦꯠ
ꯄꯣꯀꯦꯠꯇꯔ ꯀꯔꯥꯏꯗꯅꯣ
ꯑ
ꯑꯗꯨꯗꯣ ꯍꯥꯏꯗꯤ ꯎꯝ ꯑꯩꯅ ꯍꯥꯏꯅꯤꯡꯉꯤꯁꯦꯀꯣ ꯍꯥꯏꯗꯤ ꯀꯔꯤꯝ ꯑꯣꯏꯒꯦꯔꯥ ꯑꯣꯏꯔꯣꯏꯒꯦꯔ ꯔꯦꯁꯄꯦꯛ ꯃꯤ ꯑꯃꯒꯤ ꯔꯦꯁꯄꯦꯛꯇꯨꯗꯤ ꯉꯥꯛꯄꯤꯒꯗꯅꯤ ꯍꯥꯏꯕ ꯑꯩꯅ ꯍꯥꯏꯔꯤꯁꯦ ꯍꯣꯏ ꯍꯣꯏ ꯏꯖꯠ ꯇꯨ ꯉꯥꯛꯀꯗꯕꯅꯦꯕ ꯀꯔꯤꯝ ꯑꯣꯏꯗꯔ꯭ꯦꯅ ꯀꯔꯤꯝꯇ ꯏꯖꯠ ꯂꯩꯇꯅ ꯀꯔꯤꯝꯇ ꯃꯤꯅꯦ ꯃꯤꯅꯦ ꯈꯟꯗꯕ ꯃꯈꯩ ꯉꯥꯡꯕꯗꯨꯗꯤ ꯐꯠꯇꯦ ꯍꯥꯏꯕꯅꯤꯗ
ꯉꯥꯡꯖꯔꯅꯤꯗ ꯑꯗꯨ ꯑꯗꯥꯅ ꯍꯧꯖꯤꯛ ꯑꯩꯅ ꯎꯔꯨꯕꯒꯤ ꯃꯇꯝ ꯂꯩꯇꯦ ꯎꯔꯨꯕꯒꯤ ꯃꯇꯝꯁꯨ ꯂꯥꯛꯇꯅꯤ ꯎꯔꯨꯁꯨ ꯎꯔꯔꯣꯏ ꯑꯩ ꯑꯗꯨꯝ ꯍꯣꯏꯅꯦ ꯃꯣꯏꯒꯤ ꯊꯣꯛꯄ ꯑꯩꯒꯤ ꯑꯩꯒꯤ ꯊꯣꯛꯄ ꯂꯩꯇ꯭ꯔꯤ ꯐꯥꯎꯗꯤ ꯑꯗꯨꯝ ꯑꯩ ꯇꯨꯃꯤꯟꯅ ꯂꯩꯖꯤꯜꯂꯅꯤ ꯂꯤꯂꯥꯅ ꯑꯩꯒꯤ ꯑꯩꯒꯤꯗ ꯁꯦꯄꯔꯦꯠ ꯑꯦꯗꯃꯤꯅꯤꯁꯇ꯭ꯔꯦ ꯑꯩ ꯀꯔꯤ ꯍꯥꯏꯇꯥꯔꯦ ꯑꯩꯈꯣꯏꯒꯤ ꯅꯤꯡꯇꯝꯕ ꯑꯩꯒꯤ ꯅꯤꯡꯇꯝꯕꯗ ꯐꯪꯗ꯭ꯔꯤ ꯐꯥꯎꯗꯤ
ꯎꯝ
ꯇꯣꯉꯥꯟꯕꯗꯣ ꯐꯪꯗ꯭ꯔꯤ ꯐꯥꯎꯗꯤ ꯁꯥꯟꯇꯤ ꯄꯨꯔꯛꯑꯔꯣꯏ ꯅꯨꯡꯁꯤꯅꯅ ꯂꯩꯕꯁꯦ ꯃꯥꯒꯤ ꯃꯥꯒꯤ ꯃꯥꯒꯤ ꯂꯣꯏꯅ ꯇꯣꯉꯥꯟꯅ ꯂꯩꯈ꯭ꯔꯒ ꯑꯝꯇ ꯌꯦꯠꯁꯤꯟꯅꯗꯕꯤꯗ ꯂꯩꯕ ꯑꯗꯨꯗ ꯅꯨꯡꯁꯤꯅꯕ ꯄꯨꯔꯛꯄꯗ ꯑꯃꯁꯨ ꯑꯃꯁꯨ ꯈꯠꯅꯔꯛꯏꯁꯦ ꯑꯃꯒꯤ ꯄꯩꯁꯥꯁꯨ ꯑꯃꯅ ꯁꯣꯛ ꯆꯟꯕ ꯑꯃꯒꯤꯁꯨ ꯑꯃ ꯌꯥꯎꯖꯤꯟꯕ ꯇꯧꯗꯕꯁꯨ ꯅꯠꯇꯦꯕ ꯑꯩꯗ ꯑꯩꯁꯨ ꯇꯧꯔꯤꯅꯦꯕ ꯇꯧꯅ ꯇꯧꯅꯅꯦ ꯍꯩꯇꯕ ꯑꯗꯨꯅ ꯅꯨꯡꯁꯨ ꯅꯨꯡꯉꯥꯏꯕꯤꯗꯦ ꯑꯩꯗꯤ ꯑꯃꯔꯣꯝꯗ ꯑꯩꯗꯤ ꯋꯥꯅ ꯍꯣꯠꯅꯖꯩꯕ ꯍꯣꯠꯅꯕꯗꯨ ꯇꯧꯋꯦꯕ ꯏꯃꯅ ꯃꯇꯦꯡ ꯇꯧꯔꯛꯑꯁꯨ ꯇꯧꯔꯛꯇ꯭ꯔꯁꯨ ꯑꯩꯗꯤ ꯀꯔꯤꯝ ꯈꯟꯗ꯭ꯔꯦꯕ ꯍꯧꯖꯤꯛꯇꯤ ꯑꯝꯇ ꯑꯗꯨ ꯋꯥꯕ ꯃꯥꯁꯨ ꯋꯥꯏ ꯃꯥꯁꯨ ꯋꯥꯏ ꯑꯗꯣ ꯑꯩꯒꯤꯗꯤ ꯍꯧꯖꯤꯛ ꯐꯔꯦ ꯍꯧꯖꯤꯛ ꯀꯣꯟꯅꯔꯤꯁꯤꯅꯤ ꯃꯣꯏꯅ ꯍꯥꯏꯔꯦ ꯑꯗꯨ ꯃꯤꯡ ꯆꯟꯕ ꯈꯣꯠꯄꯗꯨ ꯑꯗꯨꯃ ꯑꯗꯨꯝꯕ ꯉꯝꯃꯛꯄꯗꯣ ꯑꯗꯨꯅ ꯉꯝꯍꯜꯂꯦ ꯑꯩꯒꯤ ꯈꯣꯔꯁ ꯑꯩꯅ ꯏꯁꯥ ꯏꯁꯥꯅ ꯑꯗꯨꯝ ꯖꯣꯕ ꯀꯥꯔꯗꯅꯤ ꯈꯪꯗꯦ ꯑꯃꯅꯤ ꯈꯪꯗ ꯂꯥꯛꯐꯝ ꯂꯥꯛꯏꯁꯤꯅꯦ ꯁꯤꯁꯨ ꯂꯥꯛꯐꯝ ꯂꯥꯛꯏꯁꯤꯅꯤ ꯁꯥꯔꯤꯁꯤꯁꯨ ꯑꯗꯨꯃꯥꯏꯅ ꯇꯧꯗꯅ ꯑꯗꯨꯝ ꯌꯦꯡꯉ ꯂꯣꯏꯔꯦ ꯑꯩꯅ ꯈꯟꯗꯣꯛꯑꯦ
ꯍꯣꯏ ꯍꯥꯏꯗꯤ ꯍꯣꯏ ꯋꯥꯏ ꯋꯥꯔꯤꯃꯤ ꯃꯥꯁꯨ ꯍꯣꯏ ꯋꯥꯕꯨꯗꯤ ꯋꯥꯔꯤꯃꯤ ꯋꯥꯗꯦ ꯍꯥꯏꯕꯗꯤ ꯅꯠꯇꯦ
ꯑꯡ ꯃꯇꯝ ꯍꯦꯜꯂꯦ ꯑꯃꯨꯀ ꯇꯧꯔꯛꯀꯦ
ꯄꯨꯝꯅꯃꯛꯁꯦ ꯄꯩꯁꯥꯗ ꯑꯣꯟꯊꯣꯛꯀꯗꯕꯅꯤ
ꯄꯩꯁꯥ ꯄꯩꯁꯥ